ꯑꯣ ꯑꯣ
ꯑꯥ ꯇꯥꯕ꯭ꯔꯣ
ꯍꯣꯏ ꯄꯥꯏꯌꯦ
ꯀꯩꯇꯧꯒꯦ ꯍꯧꯖꯤ ꯎꯝ ꯇꯥꯌꯦ ꯑꯩꯁꯨ
ꯍꯧꯖꯤꯛꯁꯦ ꯊꯕꯛ ꯃꯐꯝꯗ ꯅꯥꯍꯜꯂꯛꯑꯦ ꯂꯝꯕꯤꯗ ꯆꯠꯂꯤ ꯅꯪꯗꯤ
ꯑꯩꯗꯤ ꯀꯩꯝ ꯇꯧꯗꯦꯗ ꯐꯃꯨꯡꯗ ꯑꯗꯨꯝ ꯂꯩ
ꯑꯗꯨꯅ ꯅꯨꯡꯉꯥꯏꯕꯅꯤꯗ
ꯎꯝ ꯑꯦꯛꯖꯥꯝ ꯂꯣꯏꯕꯒꯤ ꯁꯨꯝ ꯂꯩꯕꯅꯦ ꯑꯩꯈꯣꯏꯁꯨ ꯐꯥꯕꯨꯡꯗ
ꯅꯨꯡꯉꯥꯏꯌꯦ ꯑꯩꯁꯨ ꯁꯨꯃꯥ ꯑꯗꯨꯃꯥꯏꯅ ꯂꯩꯅꯤꯡꯉꯤ
ꯅꯪꯗꯤ ꯀꯩ ꯊꯕꯛ ꯇꯧꯒꯦ
ꯀꯩꯁꯨ ꯅꯠꯇꯦꯗ ꯑꯦꯟꯖꯤꯌꯣ ꯃꯆꯥꯗ
ꯑꯣ
ꯌꯥꯝ ꯌꯥꯝ ꯌꯥꯝ ꯐꯩ ꯀꯩꯅꯣ
ꯐꯔꯦ ꯑꯗꯨ ꯊꯕꯛꯇꯤ ꯌꯥꯝꯕ ꯑꯗꯨꯒ ꯄꯤꯕꯗꯤ ꯌꯥꯝꯗꯕ
ꯋꯥ ꯋꯀꯤꯡ ꯑꯥꯋꯥꯔꯁꯗꯤ ꯀꯩꯝ ꯇꯧꯗꯕ ꯍꯦꯟꯅꯗꯤ ꯇꯧꯕꯕꯨ ꯐꯩ ꯌꯥꯝ ꯐꯩꯗ
ꯑꯣ ꯋꯀꯤꯡ ꯑꯋꯥ꯭ꯔꯁꯗꯤ ꯅꯥꯏꯟ ꯇꯨ ꯐꯥꯏꯚ ꯅꯨꯡꯉꯥꯏꯇꯦ
ꯇꯧꯗꯕ ꯍꯦꯟꯅꯗꯤ ꯊꯕꯛ ꯑꯃ ꯑꯄꯤꯛꯄ ꯑꯣꯏꯔꯁꯨ ꯇꯧꯕꯕꯨ ꯌꯥꯝ ꯐꯩꯗ
ꯑꯁ ꯑꯗꯨ ꯇꯧꯗ꯭ꯔꯤꯉꯩꯗ ꯋꯥꯈꯜꯅꯤ
ꯑꯗꯨꯒ ꯃꯨꯛꯀ ꯇꯣꯛꯀꯗꯧꯕꯁꯨ ꯑꯃꯨꯛ ꯑꯗꯨꯝ ꯂꯩꯒꯗꯧꯕꯗꯣ ꯑꯗꯨ ꯐꯖꯗꯕ ꯑꯗꯨꯒꯤ
ꯑꯥ
ꯑꯃꯨꯛꯀ ꯇꯣꯛꯅꯤꯡꯗꯕ ꯑꯗꯨꯝ ꯇꯧꯔ ꯂꯩ ꯉꯁꯤꯒꯨꯝꯕ ꯅꯨꯃꯤꯠꯇꯤꯀꯣ ꯅꯣꯡ ꯆꯨꯕꯅꯤꯅ ꯆꯠꯅꯤꯡꯗꯕꯗꯨ
ꯑꯗꯨ ꯑꯣꯏꯔꯁꯨ ꯎꯄꯥꯏ ꯂꯩꯇꯕ ꯑꯗꯨꯝ ꯆꯠꯄ ꯇꯥꯕ
ꯍꯣꯏ
ꯋꯥꯗꯤ ꯋꯥꯔꯝꯅꯤꯍꯦ ꯍꯧꯖꯤꯛ ꯊꯕꯛ ꯇꯧꯗ ꯉꯥꯏ ꯉꯥꯏꯕ ꯑꯣꯏꯔꯝꯗꯤ
ꯍꯣꯏ
ꯌꯨꯝ ꯌꯧꯔꯀꯥꯟꯗ ꯐꯖꯅ ꯑꯍꯥꯎꯕ ꯊꯣꯡꯉꯒ ꯆꯥꯊꯣꯛꯑꯒ ꯄꯣꯠ ꯊꯥꯔꯒ ꯂꯩꯔꯣ
ꯍꯦꯛꯇ ꯍꯜꯂꯛꯄꯗ ꯆꯥꯛ ꯏꯟꯁꯥꯡꯗꯣ ꯂꯣꯏꯔꯝꯃꯗꯤ ꯑꯗꯨꯝ ꯅꯨꯡꯉꯥꯏꯗꯧꯕ ꯗꯣ ꯃꯔꯛ ꯃꯔꯛꯇꯗꯤ ꯑꯩ ꯑꯩꯕꯨ ꯉꯥꯏꯕꯀꯣ
ꯑꯥ
ꯍꯧꯖꯤꯛ ꯏꯚꯤꯅꯤꯡꯗꯗꯤ ꯍꯣꯏ ꯃꯣꯔꯅꯤꯡꯗꯗꯤ ꯇꯧ ꯊꯣꯡꯉꯦ ꯑꯗꯣ ꯏꯚꯤꯅꯤꯡꯗꯗꯤ ꯃꯔꯛ ꯃꯔꯛꯇ ꯏꯃꯥꯅ ꯊꯣꯡꯕꯤ ꯑꯗꯨ ꯈꯪꯗꯦ ꯉꯁꯤ ꯀꯃꯥꯏ ꯇꯧꯒꯦꯔꯥ ꯉꯁꯥꯏꯗꯣ ꯀꯣ ꯀ꯭ꯔꯤ ꯏꯟꯁꯥꯡ ꯂꯩꯕ꯭ꯔꯥ ꯍꯥꯏꯅ ꯍꯪꯂꯛꯄ
ꯑꯩꯌꯨꯝꯗ ꯂꯩꯇꯕ ꯃꯤꯕꯨ ꯁꯨꯃꯥꯏꯅ ꯍꯥꯡꯂꯛꯄ ꯑꯗꯣ ꯈꯪꯗ꯭ꯔꯦ ꯉꯁꯤꯒꯤꯗꯣ ꯑ ꯑ
ꯌꯥꯝ ꯋꯥꯠꯂꯤꯕꯣ ꯅꯪ ꯆꯠ ꯌꯨꯝ ꯐꯥꯎ
ꯎꯝ ꯃꯤꯟ ꯃꯉꯥꯒꯨꯝꯗꯤ ꯂꯩꯒꯤꯅꯤ ꯑꯩꯈꯣꯏꯒꯤ ꯌꯨꯝꯗꯣ ꯈꯔꯗꯤ ꯅꯛ ꯂꯥꯞꯄꯅꯦ ꯃꯤꯅꯤꯠ ꯎꯝ ꯀꯨꯟꯒꯨꯝꯕ ꯑꯗꯨꯝ ꯆꯠꯄꯅꯦꯕ ꯑꯗꯨ ꯏꯃꯥꯟꯕꯤꯒ ꯍꯜꯂꯛꯄꯗꯨ ꯃꯥ ꯃꯆꯦꯒꯤ ꯗꯨꯀꯥꯟꯗ ꯆꯪꯈꯤꯒꯦ ꯍꯥꯏꯅ ꯆꯪꯈꯤꯕ ꯑꯗꯨꯗ ꯏꯊꯟꯗ ꯇꯞꯄ ꯆꯠꯄ ꯇꯟꯕꯒꯤ ꯍꯥꯏꯔꯛꯄꯅꯦ
ꯈꯣꯡꯗꯁꯨ ꯑꯃꯨꯛ ꯆꯠꯂꯦ ꯋꯥꯗꯤ ꯋꯥꯅꯤꯍꯦ
ꯎꯝ
ꯑꯩꯈꯣꯏ ꯐꯥꯎꯁꯦ ꯑ ꯀꯩꯅꯣ ꯀꯣꯂꯦꯖ ꯃꯅꯨꯡꯗ ꯂꯩꯕꯅꯦꯕꯀꯣ ꯗꯨꯛ ꯗꯨꯀꯥꯟꯁꯦ ꯃꯤꯅꯤꯠ ꯑꯃꯁꯨ ꯐꯥꯔꯣꯏ ꯉꯥꯏꯍꯥꯛꯀꯤꯅꯦꯕ ꯑꯗꯨꯁꯨ ꯑꯗꯨꯐꯥꯎ ꯆꯠꯄ ꯇꯜꯂꯦꯕ
ꯑꯗꯨ ꯇꯟꯕ ꯂꯦꯚꯦꯜꯗꯤꯗꯤ ꯌꯥꯝ ꯌꯥꯝꯃꯟꯗ꯭ꯔꯣ
ꯑꯣꯏ ꯃꯔꯛ ꯃꯔꯛꯇꯗꯤ ꯑꯩꯈꯣꯏꯁꯨ ꯁꯤꯁꯦ ꯇꯨꯝꯕ ꯄꯦꯟꯗꯕꯀꯣ ꯑꯗꯨꯒꯤ ꯏꯁꯥꯗꯣ ꯌꯥꯝ ꯁꯣꯟ ꯁꯣꯟ ꯅꯨꯄꯥꯗꯤ ꯍꯧꯖꯤꯛꯀꯥꯟꯗꯤ ꯀꯩꯅꯣ ꯋꯥꯔꯜ ꯀꯞ ꯂꯩꯕꯅꯤꯅꯥ ꯐꯨꯠꯕꯣꯜ ꯌꯦꯡꯕꯒꯤ ꯇꯨꯝꯗ꯭ꯔꯕ ꯅꯪꯗꯤ ꯅꯪꯗꯤ ꯑꯩꯗꯤ ꯑꯩꯗꯤ ꯑꯒꯋꯥ ꯍꯥꯏꯔꯤꯁꯦ
ꯑꯩꯁꯨ ꯑꯝ ꯏꯂꯚꯦꯟ ꯊꯥꯔꯇꯤꯒꯤ ꯌꯦꯡꯉꯦ ꯑꯃꯨꯛꯀ ꯍꯣꯏ ꯊꯥꯔꯇꯤꯒꯤꯗꯣ ꯑꯃꯨꯛꯀ ꯌꯦꯡꯉꯦ ꯆꯥꯛ ꯏꯟꯁꯥꯡ ꯊꯣꯡ ꯊꯣꯡꯔꯒ ꯍꯥ ꯍꯣꯏ
ꯑꯩꯈꯣꯏꯗꯤ ꯉꯝꯃꯣꯏꯍꯦ
ꯑꯗꯨꯒ ꯅꯪꯅ ꯅꯪꯅ ꯍꯦꯟꯅ ꯉꯝꯗꯕ
ꯑꯩꯈꯣꯏꯗꯤ ꯎꯝ ꯍꯦꯟꯗꯤ ꯍꯦꯜꯂꯦ ꯑꯁ ꯅꯪꯗꯤ ꯌꯥꯝ ꯍꯥꯔꯠ ꯋꯥꯔꯀꯤꯡ ꯑꯣꯏꯒꯗꯧꯕ ꯌꯥꯝ ꯃꯥꯜꯂꯦ ꯍꯥꯏꯕꯗꯤ ꯌꯥꯝ ꯇꯟꯗꯦꯕ ꯑꯩꯈꯣꯏꯗꯤ ꯈꯤꯇꯪ ꯈꯤꯇꯪ ꯊꯕꯛ ꯍꯥꯏꯔꯗꯤ ꯁꯤꯕꯒꯨꯝꯅ ꯆꯞ ꯃꯥꯟꯅꯔꯦ
ꯎꯝ ꯑꯩ ꯐꯥꯒꯤ ꯇꯧꯕꯅꯦꯗ ꯗꯨꯃꯥꯏ ꯅꯠꯇꯦꯗ ꯑꯩꯈꯣꯏꯗꯤ
ꯅꯪꯁꯨ ꯈꯔꯥ ꯍꯅꯨꯔꯗꯤ ꯑꯗꯨꯝ ꯇꯧꯔꯛꯀꯅꯤꯗ ꯈꯔ ꯑꯍꯣꯟ ꯑꯍꯟ ꯑꯣꯏꯔꯗꯤꯀꯣ ꯍꯅꯨꯕꯥ ꯍꯅꯨꯔꯗꯤ ꯍꯥꯏꯕ ꯍꯥꯏꯕꯁꯦ ꯈꯔ ꯇꯥꯕ ꯅꯨꯡꯉꯥꯏꯇꯦꯕ
ꯆꯍꯤ ꯀꯨꯟꯁꯨ ꯐꯥꯗꯦ ꯀꯥꯏꯗꯩꯩ ꯍꯅꯨꯔ ꯍꯅꯨ ꯕ ꯍꯥꯏꯔꯛꯑꯗꯤ
ꯑꯗꯨꯒꯤ ꯈꯤꯇꯪ ꯑꯍꯟ ꯑꯣꯏꯈ꯭ꯔꯥꯗꯤ ꯅꯪꯁꯨ ꯑꯗꯨꯝ ꯒ꯭ꯌꯥꯟ ꯇꯥꯔꯛꯑꯅꯤ ꯀꯣ
ꯍꯣꯏ ꯄꯥꯈꯛ ꯐꯥꯗ꯭ꯔꯤꯒꯦ ꯍꯅꯨꯔꯗꯤ ꯑꯁ ꯇꯜꯂꯦꯍꯦ
ꯑꯗꯨ ꯁꯨꯃꯥꯏꯅ ꯈꯟ ꯈꯟꯒꯦꯔ ꯍꯥꯏꯅ ꯍꯥꯏꯗꯤ ꯍꯥꯏꯊꯣꯛꯈ꯭ꯔꯕ ꯑꯗꯨꯒꯤ
ꯑ ꯑ ꯀꯦ ꯀꯥꯏꯗꯦꯗ ꯎꯝ
ꯆꯤꯆꯦ ꯂꯥꯟꯈ꯭ꯔꯦ
ꯆꯤꯆꯦ ꯂꯥꯟꯈ꯭ꯔꯦ ꯉꯥꯠꯄꯤꯒꯦ ꯉꯥꯠꯄꯤꯒꯦ ꯆꯦꯆꯦ ꯁꯦ
ꯉꯁꯤ ꯀꯣꯂꯦꯖꯖꯤ ꯆꯠꯄ꯭ꯔꯥ
ꯑꯩꯈꯣꯏ ꯑꯦꯛꯖꯥꯝ ꯊꯥꯏꯌꯦ ꯍꯧꯖꯤꯛꯀꯥꯟꯁꯦ ꯁꯤꯃꯤꯁꯇꯔ ꯂꯣꯏꯗ ꯉꯥꯏꯔꯤ ꯑꯦꯛꯖꯥꯝ ꯊꯤꯑꯣꯔꯤꯒꯤ
ꯗꯨꯀꯥꯟ ꯐꯥꯎ ꯆꯠꯅꯤꯡꯗꯕ ꯑꯁ ꯅꯪ ꯎꯝ ꯑꯃꯨꯛꯀ ꯑꯦꯛꯖꯥꯝ ꯊꯥꯅꯤꯡꯉꯥꯏꯗꯣ ꯑꯁ ꯈꯜꯂꯨꯔꯒ ꯌꯥꯝ ꯋꯥꯏꯗ
ꯑꯩꯈꯣꯏ ꯀꯣꯂꯦꯖ ꯀꯣ
ꯎꯝ
ꯕꯁ ꯕꯁꯇꯣ ꯋꯥꯏꯕꯅꯦꯕ ꯑꯗꯨ ꯂꯧꯕ ꯂꯥꯛꯄꯅꯦꯕ
ꯑꯁ
ꯑꯗꯨꯒꯤ ꯅꯨꯡꯉꯥꯏꯅ ꯐꯝꯃꯒ ꯒꯥꯔꯤ ꯇꯣꯡꯉꯒ ꯑꯗꯨꯝ
ꯑꯗꯨ ꯅꯈꯣꯟꯗꯤ ꯈꯔ ꯀꯪ ꯅꯁꯥꯗꯣ ꯈꯔ ꯀꯪꯒꯗꯧꯕ ꯃꯥꯜꯂꯦ ꯑꯗꯨ
ꯑꯩꯔꯣ ꯀꯪꯗꯦꯍꯦ ꯑꯩꯗꯤ ꯑꯩꯗꯤ ꯀꯪꯗꯦ
ꯅꯪꯅ ꯍꯥꯏꯕ ꯃꯝꯃꯥꯗꯤ ꯌꯥꯝ ꯅꯣꯏꯅꯤꯉꯥꯏꯗꯤ ꯇꯧꯋꯦꯕ ꯑꯗꯣ ꯐꯖꯅ ꯆꯥꯛ ꯆꯥꯗ꯭ꯔꯗꯤ ꯈꯪꯗꯦ
ꯎꯝ ꯑꯩꯈꯣꯏꯗꯤ ꯆꯥꯛ ꯆꯥꯗ꯭ꯔꯁꯨ ꯆꯥꯛ ꯑ ꯀꯩꯅꯣ ꯆꯥꯛꯕꯨꯗꯤ ꯐꯖꯅꯗꯤ ꯆꯥꯏꯌꯦꯕꯀꯣ
ꯎꯝ
ꯑꯗꯨꯒ ꯀꯩꯅꯣ ꯑꯦꯛꯁꯔꯁꯥꯏꯁꯀꯨꯝꯕꯁꯦ ꯑꯗꯨꯝ ꯇꯧꯋꯦꯕ ꯑꯩꯗꯤ ꯑꯗꯨꯒ ꯄ꯭ꯔꯣꯇꯤꯟꯒꯨꯝ ꯀꯣꯞ ꯄ꯭ꯔꯣꯇꯤꯟꯒꯨꯝꯕ ꯊꯥꯛꯑꯒ ꯑꯗꯨꯝ ꯏꯁꯥꯁꯦ ꯀꯪꯍꯟꯗꯦꯕ
ꯐꯩ ꯐꯩ
ꯑꯗꯨꯒꯤ ꯁꯔꯨꯛꯇꯨꯗꯤ ꯗꯨꯀꯥꯟꯗꯣ ꯑꯗꯨꯝ ꯇꯣꯏꯅ ꯆꯠꯂꯣ
ꯗꯨꯀꯥꯟꯁꯦ ꯆꯠꯗꯤ ꯆꯠꯅꯤꯡꯕ ꯑꯗꯨ ꯑꯣꯏꯔꯁꯨ ꯌꯥꯝ ꯇꯟꯕ ꯍꯧꯖꯤꯛꯁꯨ ꯐꯃꯨꯡꯗ ꯅꯨꯡꯉꯥꯏꯅ ꯂꯩꯔꯤ ꯑꯥ ꯍꯜꯂꯣ ꯇꯥꯗꯕ꯭ꯔꯣ
ꯇꯥꯏꯌꯦ ꯅꯪ ꯇꯥꯗꯕ꯭ꯔꯥ ꯗꯨꯀꯥꯟ ꯆꯠꯇꯕꯗꯨꯅ ꯐꯩ ꯍꯥꯏꯕ
ꯑꯗꯨꯑꯣꯏꯔꯁꯨ ꯑꯁ ꯌꯥꯝꯅ
ꯆꯠꯇꯥꯕꯅꯅ ꯐꯩ
ꯎꯝ ꯎꯝ
ꯅꯨꯡꯉꯥꯏꯅ ꯐꯃꯨꯡꯗ ꯂꯩꯔꯒ ꯑꯗꯨ ꯂꯩꯕꯗꯣ ꯍꯧ ꯍꯧꯖꯤꯛꯅ ꯌꯥꯝ ꯅꯨꯡꯉꯥꯏꯈ꯭ꯔꯦꯗ ꯌꯥꯝ ꯋꯥꯕꯒꯤ
ꯅꯪꯒꯤ ꯅꯪ ꯀꯃꯥꯏꯅ ꯋꯥꯔꯤꯅꯣ ꯑꯩ ꯒ꯭ꯌꯥꯟ ꯇꯥꯗꯦ
ꯒꯥꯔꯤ ꯇꯣꯡꯕꯒꯤ ꯋꯥꯕ
ꯍꯧꯖꯤꯛ ꯏꯔꯛꯄ ꯋꯥꯔꯤꯗꯨꯗ ꯅꯪ ꯌꯥꯝ ꯑꯦꯛꯖꯣꯁ ꯇꯧꯅꯤꯡꯉꯥꯏꯗꯤ ꯀꯩꯅꯣ ꯇꯧꯗꯣ ꯂꯥꯏꯔꯤꯛꯀ ꯄꯥꯃꯟꯕꯒꯤꯔꯥ ꯈꯪꯗꯦ ꯑꯥ
ꯊꯥꯖꯅꯤꯡꯉꯥꯏ ꯋꯥꯠꯄ
ꯎꯝ ꯑꯁ ꯂꯥꯏꯔꯤꯛꯇꯤ ꯐꯖꯅ ꯄꯥꯏꯗ
ꯑꯦ
ꯁꯦꯡꯅ ꯍꯥꯏꯒꯦ ꯁꯤꯗꯤ ꯑꯇꯩ ꯂꯥꯟ ꯂꯥꯟꯈ꯭ꯔꯁꯨ ꯍꯣꯏ ꯁꯤꯗꯤ ꯁꯦꯡꯅ ꯍꯥꯏꯒꯦ
ꯕꯁ ꯇꯣꯡꯕꯗꯣ ꯑꯁ ꯄꯨꯡ ꯑꯃ ꯇꯣꯝꯑꯦꯕ ꯑꯗꯨ ꯂꯝꯕꯤꯗꯣ ꯌꯥꯝ ꯅꯨꯡꯉꯥꯏꯇꯕ ꯃꯅꯤꯡꯗꯁꯨ ꯑꯃꯨꯛ ꯐꯝꯕ ꯇꯟꯃꯟꯕꯒꯤ ꯃꯃꯥꯡꯗꯣ ꯐꯪꯗꯕ
ꯉꯁꯤꯅ ꯅꯣꯏꯒꯤ ꯑꯦꯛꯖꯥꯝ ꯍꯧꯕ꯭ꯔꯥ
ꯑꯩꯈꯣꯏ ꯑꯦꯛꯖꯥꯝꯁꯦ ꯀꯨꯏꯔꯦ ꯍꯧꯕꯗꯣ ꯂꯥꯁ ꯋꯤꯛ ꯂꯥꯁ ꯋꯤꯛꯇ ꯍꯧꯕꯅꯦꯕ ꯑꯗꯨ ꯃꯔꯛ ꯃꯔꯛꯇ ꯒꯦꯞ ꯅꯨꯃꯤꯠ ꯑꯃ ꯅꯨꯃꯤꯠ ꯑꯅꯤ ꯒꯦꯞ ꯂꯩꯕꯅꯦꯕꯀꯣ
ꯎꯝ
ꯑꯗꯨꯒꯤ ꯌꯥꯝ ꯁꯥꯡꯕ
ꯑꯣ ꯏꯆꯟꯅꯨꯄꯤꯈꯣꯏꯁꯨ ꯉꯁꯤꯅ ꯑꯦꯛꯖꯥꯝ ꯍꯧꯔꯤꯅꯦ ꯍꯥꯏꯅ ꯍꯥꯏꯕꯀꯣ ꯑꯗꯨꯗ ꯅꯣꯏ ꯏꯃꯥꯟꯅꯕ꯭ꯔꯥ ꯍꯥꯏꯅ ꯈꯟꯕꯅꯤꯗ
ꯃꯥꯟꯅꯔꯝꯃꯣꯏ ꯑꯩꯈꯣꯏ ꯑꯩꯈꯣꯏꯗꯤ ꯑꯦꯚ꯭ꯔꯤ ꯁꯤꯛꯁ ꯃꯟꯗ ꯁꯤꯃꯤꯁꯇꯔ ꯄꯤꯕꯅꯦꯕ
ꯍꯦꯟꯁꯨ ꯍꯦꯟꯗꯦ ꯋꯥꯠꯁꯨ ꯋꯥꯠꯇꯦ ꯍꯥ ꯎꯝ ꯑꯣ ꯍꫭꯏ ꯍꯜꯂꯣ ꯍꯜꯂꯣ!
ꯑ ꯇꯥꯏꯌꯦ ꯐꯖꯟꯅ ꯇꯥꯏꯌꯦ
ꯑꯣ ꯍꯧꯖꯤꯛꯇꯤ ꯇꯥꯈ꯭ꯔꯦ ꯅꯪ ꯅꯈꯣꯟꯗꯣ ꯈꯤꯇꯪ ꯑꫭ ꯆꯠꯄ ꯑꯣ ꯍꯜꯂꯣ! ꯅꯪ ꯅꯈꯣꯟ ꯇꯥꯗꯦꯅꯦ ꯑꯩ ꯅꯦꯠꯋꯥꯛ ꯅꯨꯡꯉꯥꯏꯇꯕ ꯃꯥꯜꯂꯦ ꯍꯜꯂꯣ! ꯍꯜꯂꯣ! ꯍꯜꯂꯣ!